ꯑꯩꯁ ꯇꯕ꯭ꯔꯣ
ꯇꯥꯏ ꯆꯥꯛ ꯆꯔꯕꯣ?
ꯆꯥꯏꯌꯦ-ꯆꯥꯏꯌꯦ꯫
ꯎꯝ꯫
ꯍꯥꯏꯁ ꯉꯁꯤꯒꯤ ꯋꯦꯗꯔꯁꯦ ꯑꯁ ꯏꯪ-ꯏꯪ ꯂꯥꯛꯑꯣꯏꯅꯦ꯫
ꯎꯝ ꯢꯉꯦ꯫
ꯀꯩꯁ ꯆꯥꯏꯅꯣ?
ꯆꯥꯗꯦꯗꯥ꯫
ꯊꯛꯄꯔ?
ꯊꯛꯄꯁꯨ ꯅꯠꯇꯦ ꯑꯩ ꯌꯥꯁꯦ ꯀꯩꯅꯣꯝ ꯇꯧꯕ꯫
ꯃꯗꯨꯒꯤ ꯆꯥꯛ ꯆꯥꯛ
ꯑꯗꯨꯢ ꯎꯝ-ꯎꯝꯝ꯫
ꯐꯖꯩꯅꯦ꯫
ꯌꯥꯁꯦ
ꯌꯥ ꯁꯦ ꯌꯥꯗ꯭ꯔꯦ꯫
ꯌꯥꯁꯦ ꯑꯍꯟ ꯑꯣꯏꯔꯛꯄꯩꯔ ꯀꯩꯅꯣꯝ ꯇꯧꯔꯦ꯫
ꯍꯝ
ꯌꯥꯁꯦ ꯁꯦꯡꯗꯣꯛꯇ꯭ꯔꯗꯤ ꯌꯥꯔꯔꯣꯏ꯫
ꯎꯁ ꯑꯩꯁꯦ ꯍꯟꯗꯛꯁꯦ
ꯎꯝ꯫
ꯢꯁ ꯀꯨꯆꯨꯁꯦ ꯌꯥꯗ꯭ꯔꯦ꯫
ꯀꯩꯗꯧꯔꯒꯦ?
ꯕ꯭ꯂꯦꯛꯀꯤ ꯑꯣꯏꯔꯦ꯫
ꯍꯥꯥ?
ꯕ꯭ꯂꯦꯛꯀꯤ ꯑꯣꯢꯔꯦꯕ ꯑꯩꯁꯦ꯫
ꯑꯁ ꯑꯣꯏꯁꯅꯨ ꯂꯧ ꯃꯇꯝꯅꯤꯅ꯫
ꯌꯥꯗꯦꯕ ꯅꯨꯄꯤꯅ ꯀꯦꯅ ꯌꯥꯗ꯭ꯔꯦ꯫
ꯀꯦꯜꯂꯣꯢꯗ ꯅꯁꯛꯇꯨꯒ ꯀꯦꯜꯂꯨ ꯌꯥꯂꯣꯢꯕ꯫ ꯑꯃꯨ ꯑꯃꯨꯕꯁꯤꯡꯁꯦ
ꯑꯃꯨꯕꯁꯤꯡꯗꯤ ꯌꯥꯗꯕ꯭ꯔꯣ
ꯎꯝ ꯔꯥꯁꯤ ꯑꯗꯨꯝ ꯂꯩꯕꯅꯤꯗ ꯑꯗꯨꯝ ꯀꯨꯏꯅ ꯌꯦꯡꯉꯗꯤꯀ‌ꯣ ꯃꯤꯅ ꯅꯨꯄꯤꯁꯤꯡꯅ ꯌꯦꯡꯕ ꯍꯩꯔꯗꯤ ꯑꯗꯨꯝ ꯐꯖꯕꯅꯦ ꯑꯗꯣ ꯌꯦꯡꯕ ꯍꯩꯇ꯭ꯔꯗꯤ ꯌꯥꯗꯝꯅ‌ꯦ ꯑꯩꯗꯤ ꯉꯥꯎꯧꯕꯅꯤꯅ ꯃꯨꯕꯩꯗꯤ ꯈꯪꯗ‌ꯦꯗ
ꯎꯝ
ꯃꯨꯕꯁꯤꯡꯁꯦ ꯃꯣꯏ ꯊꯃꯣꯏꯁꯨ ꯁꯦꯡꯗꯤ ꯁꯦꯡꯗꯕꯅ‌ꯦ ‌ꯎꯝ ꯊꯃꯣꯏ ꯁꯦꯡꯗꯕꯅꯤ ꯃꯣꯏꯗꯤ
ꯑꯥ ꯑꯩ ꯃꯨꯔꯁꯨ ꯊꯝꯃꯣꯏꯗꯤ ꯁꯦꯡꯕꯅꯤ ꯍ‌ꯦ
ꯅꯪꯗꯤ ꯈꯪꯗꯦ ꯑꯗꯣ ꯑꯇꯣꯞꯄꯁ‌ꯦ ꯑꯃꯨꯕꯁꯤꯡꯁꯦ ꯑꯌꯥꯝꯕꯅ ꯑꯗꯨꯝ ꯁꯦꯡꯗꯕꯅꯦ
ꯍ ꯑ ꯑꯁ ꯅꯪ ꯅꯪꯗꯣ ꯅꯨꯄꯤ ꯑꯃꯅ ꯐꯖꯩ ꯍꯥꯏꯌ‌ꯦ
ꯑ
ꯀꯃꯥꯏꯅ ꯇꯧ ꯅꯝꯕꯔ ꯅꯤꯔꯛꯄ ꯃꯣꯏꯅ
ꯑꯁ ꯑꯗꯨꯒꯨꯝꯕ ꯇꯧꯅꯨꯗ
ꯅꯪ ꯑꯗꯨꯒꯨꯝꯕ ꯏꯟꯇꯔꯦꯁ ꯂꯩꯇꯦꯕ
ꯏꯟꯇꯔꯦꯁ ꯂꯩꯇ꯭ꯔ‌ꯦ ꯑꯩꯈꯣꯏꯗꯤ ꯑꯗꯨꯝ ꯆꯝꯅ ꯍꯤꯡꯖꯕ ꯄꯨꯟꯁꯤꯅꯤ ꯑꯩꯈꯣꯏꯗꯤ ꯆꯝꯐꯨꯠ ꯑꯩꯈꯣꯏꯗꯤ ꯆꯝꯐꯨꯠꯅ‌ꯦ
ꯏꯆꯝ ꯆꯝꯅ ꯍꯤꯡꯖꯕꯅꯤ ꯑꯩꯗꯤ ꯀꯥꯅꯥ ꯏꯁꯩꯗ‌ꯣ
ꯑꯩꯗꯤ ꯆꯝꯐꯨꯠꯅꯦꯕ ꯊꯨꯝꯁꯨ ꯍꯥꯞꯇꯕꯅꯦ ꯆꯝꯐꯨꯠ ꯍꯥ ꯏꯁꯤꯡꯗꯤ ꯍꯥꯞꯄꯦ ꯍ‌ꯦ ꯀꯩꯅ‌ꯣ
ꯍꯥꯞꯕ꯭ꯔꯥ
ꯎꯝ ꯆꯝꯐꯨ ꯍꯥꯏꯗꯤ ꯆꯝꯐꯨꯅꯤ ꯍꯥꯏꯗꯤ ꯎꯝ ꯊꯨꯝꯖ‌ꯣ ꯍꯥꯞꯇꯣꯏꯕ
ꯍꯣꯏ
ꯆꯝꯐꯨꯠꯇ ꯊꯨꯝ ꯑꯃꯨꯛ ꯍꯥꯞꯄꯗꯤ ꯊꯨꯝꯐꯨꯠ ꯀꯧꯔꯦꯕ
ꯆꯝꯄꯨꯠ ꯆꯝꯄꯨꯠꯁ
ꯍ ꯎ ꯆꯤꯅꯤꯒ ꯑꯃꯨꯛ ꯍꯥꯞꯕ꯭ꯔꯗꯤꯀꯣ ꯆꯤꯅꯤ ꯐꯨꯠ ꯑ ꯆꯤꯅꯤ ꯐꯨꯠ ꯇꯥꯔ‌ꯦꯕ ꯑꯗ‌ꯣ ꯆꯝ ꯆꯝꯐꯨꯠ ꯍꯥꯏꯕꯅꯤꯅ ꯀꯩꯝꯇ ꯍꯥꯞꯇꯣꯏꯕ ꯑꯩꯗꯤ ꯑꯗꯨꯝ ꯆꯝꯐꯨꯠꯅꯦ ꯑꯗꯨꯝ ꯏꯁꯤꯡ ꯈꯛꯇ ꯇꯧꯔꯒ ꯑꯗꯨꯝꯐꯨꯠꯄꯅꯦꯕ ꯑꯗꯨꯒꯤ ꯆꯝꯐꯨꯠ ꯀꯧꯕꯅꯦꯕ
ꯅꯣꯏꯔꯣꯝꯗ ꯅꯣꯏꯔꯣꯝꯗ ꯃꯝꯈ꯭ꯔꯕꯣ ꯍꯧꯖꯤꯛ
ꯃꯝꯗꯦ ꯑꯩꯈꯣꯏꯗꯤ ꯗꯦꯜꯂꯤ ꯃꯕꯥꯥꯟꯗ ꯂꯩꯕꯅꯤꯅ ꯗꯦꯜꯂꯤ ꯀꯦꯄꯤꯇꯦꯜ ꯁꯤꯇꯤ ꯍꯥꯏꯗꯤ ꯁꯤꯇꯤꯗ ꯂꯩꯕꯅꯤꯅꯀꯣ
ꯍꯣꯏ ꯅꯪ ꯑꯗꯨ ꯍꯥꯏꯕ ꯌꯥꯗꯦꯗꯅꯤ ꯍꯥꯏꯕꯅꯤ ꯃꯣꯏꯅ
ꯍꯣꯏ
ꯑꯗꯨꯃꯥꯏꯅ ꯍꯥꯏꯕꯗꯤ ꯌꯥꯗꯦꯗꯅꯤ ꯍꯥꯏꯕꯅꯤ
ꯑꯗꯨꯕꯨꯗꯤ ꯑꯗꯨꯕꯨꯗꯤ ꯑ ꯃꯤꯁꯇ‌ꯦꯛ ꯃꯤꯁꯇ‌ꯦꯛꯅꯤ ꯀꯩꯅ‌ꯣ
ꯑ ꯃꯤꯁꯇꯦꯛ ꯍꯥꯏꯗꯤ ꯃꯣꯏꯁꯨ ꯑꯗꯨꯝ ꯒ꯭ꯌꯥꯟ ꯇꯥꯔꯝꯅꯦꯕ
ꯃꯤ ꯑꯣꯏꯕꯒꯤ ꯑꯗꯨꯝ ꯁꯣꯏꯕꯁꯨ ꯑꯗꯨꯝ ꯌꯥꯎꯔꯛꯀꯅꯤ ꯑꯗꯨꯗ ꯉꯥꯛꯄꯤꯕ ꯍꯥꯏꯕꯗꯤ ꯑꯩꯈꯣꯏ ꯃꯤꯑꯣꯏꯕꯒꯤ ꯊꯝꯃꯣꯏ ꯊꯝꯃꯣꯏꯅꯤ ꯎꯝ ꯃꯥꯅꯤ ꯑꯗꯣ ꯏꯁꯣꯔꯃꯛ
ꯉꯁꯤꯁꯦ ꯃꯊꯛꯀꯤ ꯌꯨꯝ ꯃꯩ ꯉꯥꯟꯗꯦꯗ ꯀꯃꯥꯏ ꯇꯧꯌꯤꯅꯣ ꯉꯔꯥꯡꯗꯤ ꯃꯣꯏ ꯂꯥꯛ ꯃꯩ ꯄꯨꯉꯥꯟ ꯉꯥꯟꯕꯅꯤ ꯉꯁꯤꯗꯤ ꯑꯃꯨꯛ ꯑꯃꯨꯛ ꯉꯥꯟꯗꯔꯤꯅꯦ ꯍꯨꯝ ꯀꯥꯏꯗ ꯑꯃꯨꯛ ꯌꯦꯟꯒꯔꯕ ꯖꯥꯠꯂ
ꯒꯤꯌꯥꯟꯃꯥꯟ ꯇꯥꯗꯦꯅꯦ ꯆꯠꯅꯤꯡꯕ ꯆꯠꯅꯤꯡꯕꯁꯨ ꯌꯥꯝ ꯌꯥꯎꯕꯖꯥꯠꯅꯤ
ꯄꯨꯛꯆꯦꯜ ꯁꯦ ꯄꯨꯛꯆꯦꯜ ꯂꯦꯞꯇꯕ ꯏꯃꯨꯡ ꯍꯥꯏꯗꯣ ꯃꯣꯏ ꯇꯥꯏꯌꯦꯅꯦ ꯗꯨꯏ
ꯑꯣ ꯑꯗꯨ ꯍꯥꯏꯔꯁꯨ ꯌꯥꯗꯤ ꯌꯥꯕꯖꯥꯠꯅꯦ ꯑꯗꯨꯝꯕꯨ ꯃꯣꯏꯅ ꯇꯥꯔꯗꯤ ꯑꯃꯨꯛꯇ ꯁꯥꯎꯅꯨꯋꯣ
ꯑꯃ ꯅꯨꯡꯉꯥꯏꯔꯑꯦꯕꯀꯣ
ꯍꯌꯦꯡꯗꯣ
ꯎꯝ
ꯍꯌꯦꯡꯗꯣ ꯇꯝ ꯑꯅꯦꯞꯄꯒꯨꯝꯕ ꯆꯥꯁꯤꯅꯦ
ꯑꯃꯦꯠꯄ ꯌꯥꯕꯨꯗꯤꯌꯥꯏ
ꯆꯥꯛ ꯅꯍꯥꯟ ꯆꯥꯕꯒꯤ ꯇꯥꯏꯞꯇꯣ ꯎꯁꯣꯏ ꯎꯁꯣꯏꯗꯣ ꯎꯁꯣꯏꯗꯣ ꯑꯗꯣ ꯍꯥꯎꯕꯅꯤꯅꯦ
ꯑꯗꯣ ꯈꯛ ꯌꯥꯝ ꯇꯧꯔꯒꯒꯣ
ꯈꯗꯪ ꯅꯍꯥꯟ ꯆꯥꯕꯗꯤ ꯀꯩ ꯍꯥꯏꯁꯤꯔ ꯊꯦꯡꯃꯜꯂꯦꯕ ꯑꯗꯨ ꯆꯥꯔ ꯒꯗꯤ
ꯊꯦꯡꯂꯒꯗꯤ ꯍꯣꯏ ꯎꯝ ꯃꯇꯝꯗꯨ ꯌꯥꯗꯦꯕ
ꯌꯥꯗꯦꯕ ꯇꯥꯏꯃꯤꯡꯗꯣ ꯏꯃꯥ ꯌꯥꯗꯦꯕ ꯈꯔ ꯉꯟꯅ ꯎꯝ ꯕꯥꯔꯣ ꯄꯨꯡ ꯑꯃ ꯑꯗꯨꯋꯥꯏꯗ ꯑꯣꯏꯔꯖꯨ ꯌꯥꯏ ꯑꯥ
ꯍꯌꯦꯡꯗꯤ ꯃꯤꯃꯤ ꯀꯩꯅꯣ ꯆꯥꯖꯦ ꯃꯤꯃꯤꯒ ꯀꯩ ꯀꯩꯅꯣꯒ ꯀꯩꯅꯣ ꯅꯣꯏ ꯅꯣꯏꯔꯣꯝꯗ ꯌꯥꯝ ꯂꯥꯡꯉꯤꯗ
ꯑꯩꯈꯣꯏꯗꯤ ꯃꯤ ꯀꯩꯅꯣꯝ ꯇꯧꯕꯅꯤꯅ
ꯑꯗꯨ ꯅꯪ ꯕꯦꯛꯒ꯭ꯔꯥꯎꯟ ꯁꯥꯎꯟꯗꯣ ꯇꯥꯕꯗꯣ ꯅꯨꯡꯉꯥꯏꯇꯦ
ꯇꯥꯗꯦ ꯇꯗꯦ ꯂꯥꯡꯗꯦ ꯇꯗꯦꯗ ꯎꯆꯦꯛ ꯀꯩ ꯀꯩ ꯃꯈꯣꯟꯗꯤ ꯈꯔꯗꯤ ꯑꯗꯨꯝ ꯊꯥꯔꯛꯀꯅꯤ
ꯑꯁ ꯉꯁꯤꯁꯦ ꯊꯕꯜ ꯊꯣꯛꯇꯦ ꯃꯥꯏꯅ ꯇꯧꯋꯤꯅꯣ ꯑꯁ ꯊꯤꯗ ꯉꯔꯥꯡ ꯑꯁ ꯊꯕꯛ ꯑꯣ ꯃꯁꯛꯀꯥ ꯐꯖꯅꯦꯕ ꯇꯧꯏ
ꯑꯥ
ꯉꯁꯤꯅ ꯑꯃꯨꯛ ꯊꯣꯛꯇꯕ ꯑꯁ ꯅꯨꯡꯉꯥꯏꯇꯦ ꯑꯩ ꯊꯥꯕꯜ ꯌꯦꯡꯉꯒ ꯋꯥꯔꯤ ꯁꯅ ꯅꯨꯡꯉꯥꯏꯕꯅꯦꯕ
ꯅꯨꯡꯉꯥꯏꯕꯅꯦ ꯊꯥꯏꯅꯒꯤ ꯋꯥꯔꯤ ꯌꯥꯝ ꯅꯤꯡꯁꯤꯡꯉꯦ ꯅꯪ ꯋꯥꯁꯦ
ꯊꯥꯏꯅ ꯄꯥꯈꯪ ꯄꯥꯈꯪ ꯄꯥꯈꯪ ꯑꯣꯏꯔꯤꯉꯩꯒꯤ ꯃꯇꯝ
ꯍꯣꯏ ꯑꯆꯤꯛ
ꯋꯥꯈꯪ ꯑꯣꯏꯔꯤꯉꯩꯒꯤ ꯃꯇꯝꯁꯤ ꯅꯤꯡꯁꯤꯡꯅꯔꯤ
ꯇꯥꯎꯅꯦ ꯑꯆꯤꯛꯄ ꯍꯤꯡꯗ ꯍꯥꯏꯔ ꯈꯪꯗ꯭ꯔꯣꯅꯦ ꯢꯁꯩꯗꯣ
ꯀꯩꯕ
ꯑꯆꯤꯛꯄ ꯑꯍꯤꯡꯒꯤ ꯍꯥꯏꯕ ꯢꯁꯟ ꯑꯃ ꯂꯩꯗꯥꯢ
ꯎꯝ ꯅꯪ ꯏꯁꯩ ꯁꯥꯛꯑꯗꯤ ꯀ ꯑꯩ ꯇꯨꯝꯅꯤꯡꯉꯦꯗ ꯢꯌꯥ ꯌꯥꯗꯦꯗ ꯀꯔꯤ
ꯍꯥꯏꯗꯤ ꯑꯁ ꯏꯁꯩ ꯁꯛꯄꯗ ꯌꯥꯗꯕ ꯑꯩ ꯀꯩꯅꯣꯗꯣ
ꯎꯝ ꯑꯗꯨ ꯌꯥꯗꯕꯅꯦꯕ ꯑ ꯑꯗꯨ ꯑꯗꯣ
ꯍꯣꯢ
ꯇꯨꯝꯅꯤꯡꯔꯕꯣ
ꯀꯩ ꯍꯥꯢꯕ
ꯇꯨꯝꯅꯤꯡꯉꯕꯣ ꯍꯥꯏꯕꯅꯤꯗ
ꯑꯩꯁ ꯇꯨꯝꯅꯤꯡꯗ꯭ꯔꯤ ꯕꯣꯜ ꯌꯦꯡꯗꯣꯏꯅꯤ ꯊꯦꯡꯉꯅꯤ ꯉꯁꯤꯗꯤ
ꯕꯣꯜꯗ ꯕꯣꯜ ꯌꯦꯡꯒꯅꯤꯅ
ꯍꯣꯏ ꯀꯩꯅꯣ ꯅꯠꯇ꯭ꯔꯣ ꯇꯦꯟ ꯊꯥꯔꯇꯤꯒ ꯇꯨꯋꯦꯜꯞ ꯊꯥꯔꯇꯤ ꯅꯠꯇ꯭ꯔꯣ ꯂꯩꯕꯗꯣ
ꯎꯝ ꯑꯁꯤꯗ ꯃꯤ ꯈꯔ ꯇꯦꯁ ꯌꯥꯝ ꯀꯟꯅ ꯇꯧꯕ ꯃꯤꯁꯨ ꯑꯗꯨꯝ ꯌꯥꯎꯋꯤꯅꯦ
ꯀꯩꯕꯥ
ꯇꯦ ꯁꯝ ꯅꯨꯄꯤꯕꯨ ꯇꯦꯁ ꯊꯥꯅꯕꯁꯨ ꯌꯥꯏꯑꯦꯕ
ꯑꯥ ꯑꯩꯔꯣ
ꯅꯪ ꯅꯨꯄꯤ ꯀꯣꯏꯗꯕ꯭ꯔꯣ
ꯀꯣꯢꯗꯦꯍꯦ ꯅꯨꯄꯤ
ꯌꯥꯔꯣꯏꯅꯦ ꯐꯪꯉꯣꯏꯅꯦ ꯅꯁꯥꯛ ꯈꯨꯊꯤꯗꯨꯒ ꯀꯩꯅꯣꯝ ꯇꯧꯋꯦ
ꯌꯥꯗꯦꯅꯦ
ꯐꯥꯒꯤ ꯇꯧꯕꯅꯤꯗ ꯢꯇꯧ ꯍꯥꯏꯗꯤ ꯑꯩꯈꯣꯏꯗꯤ ꯑꯗꯨꯝ ꯐꯥꯒꯤ ꯇꯧꯒꯟꯕꯅꯤꯅꯀꯣ
ꯑꯥ
ꯊꯥꯃꯣꯏꯗꯤ ꯑꯗꯨꯝ ꯁꯦꯡꯕ
ꯍꯣꯢ
ꯐꯥꯒꯤ ꯑꯗꯨꯝ ꯄꯥꯉꯥꯡ ꯉꯥꯡꯉꯤꯗꯨꯅ ꯂꯣꯏꯔꯦꯕ ꯑꯩꯈꯣꯏꯗꯤ ꯃꯅꯨꯡꯗ ꯋꯥ ꯂꯣꯠꯄꯁꯨ ꯀꯔꯤꯝꯇꯁꯨ ꯍꯩꯖꯗꯦꯕ
ꯃꯃꯥ ꯈꯣꯏꯗꯤ ꯂꯩꯕ꯭ꯔꯣ
ꯍꯥꯥ
ꯃꯃꯥꯈꯣꯏꯗꯤ ꯂꯩꯕ꯭ꯔꯣ
ꯂꯩꯌꯦ ꯂꯩꯌꯦ ꯋꯥꯔꯤ ꯁꯥꯒꯦꯔꯣ
ꯅꯠꯇꯦꯗ
ꯑꯥ ꯁꯨꯝ ꯍꯥꯡꯕ꯭ꯔꯣ
ꯁꯨꯝ ꯑꯗꯨꯢ ꯃꯤꯑꯣꯏꯕ ꯑꯣꯏꯕꯅꯤꯅꯀꯣ
ꯑꯝ
ꯁꯨꯝ ꯍꯪꯕꯗꯤ ꯃꯤꯑꯣꯏ ꯍꯧꯁꯅ ꯍꯧꯅ ꯁꯥꯅꯤꯗꯅ
ꯃꯥꯅꯦ ꯃꯥꯅꯦ ꯅꯪ ꯆꯨꯝꯅ ꯑꯗꯨꯝ ꯍꯥꯏꯌꯦ ꯅꯪꯁꯦ ꯌꯥꯝ ꯅꯨꯡꯁꯤꯌꯦ ꯅꯪꯁꯦ
ꯅꯨꯡꯁꯤꯕ ꯅꯅꯥꯎꯅꯤꯅꯦ
ꯩꯅ ꯁꯤ
ꯑ
ꯄꯤꯟꯄꯣꯝ ꯄꯤꯟꯄꯣꯝ ꯆꯨꯞꯄꯒꯨꯝꯅ ꯆꯨꯞꯅꯤꯡꯉꯦ ꯅꯪꯁꯦ
ꯑ ꯑꯩꯈꯣꯏꯁꯦ ꯑꯁ ꯅꯧꯃꯟ
ꯅꯪ ꯄꯤꯝꯄꯣꯡ ꯑꯣꯏꯔꯁꯨ ꯅꯪꯗꯤ ꯊꯨꯝꯒꯗꯧ ꯃꯥꯟꯗꯦ
ꯑ
ꯅꯪ ꯄꯤꯡꯄꯣꯡ ꯑꯣꯏꯔꯁꯨ ꯅꯪꯗꯤ ꯊꯨꯝꯒꯗꯧ ꯃꯥꯟꯗꯦꯗ
ꯎꯝ
ꯅꯨꯡꯁꯤꯔꯒ ꯂꯛꯅꯕꯅꯤꯗ
ꯑꯩ ꯑꯩꯗꯤ ꯍꯧꯖꯤꯛ ꯑꯩ ꯍꯧꯖꯤꯛꯁꯦ ꯅꯪ ꯑꯥ ꯕ꯭ꯔꯣꯗꯔꯁꯦ ꯈ ꯏꯃꯨꯡꯗ ꯂꯩꯕ ꯃꯄꯥꯟꯗ ꯂꯩꯕ꯭ꯔꯣ
ꯑꯣ
ꯅꯪ ꯍꯥꯏꯕꯅꯦ
ꯍꯥꯏꯒꯣ
ꯕ꯭ꯔꯣꯗꯔ ꯍꯣꯢ ꯕꯔꯣ ꯕꯔꯣꯗꯣ
ꯑꯩꯗꯤ ꯃꯅꯨꯡꯗ ꯂꯩꯌꯦ
ꯑꯩꯗꯤ ꯃꯄꯥꯟꯗ ꯑꯁ ꯏꯪ ꯏꯪ ꯂꯥꯎ ꯅꯝꯀꯣ
ꯑꯣ
ꯅꯨꯡꯉꯥꯢꯈ꯭ꯔꯕ ꯌꯥꯅꯤ
ꯎꯝ ꯑꯗꯨ ꯑꯗꯨꯁꯨ ꯅꯨꯡꯉꯥꯏꯕ ꯃꯈꯜ ꯑꯃꯅꯤ ꯔꯨꯝꯗ ꯂꯩꯕꯗ ꯔꯨꯝꯗ ꯔꯨꯝꯗ ꯂꯩꯔꯒ ꯅꯨꯡꯉꯥꯏꯕꯅ ꯃꯈꯜ ꯑꯃ
ꯎꯝ
ꯑꯗꯨꯒ ꯃꯄꯥꯟꯗ ꯂꯩꯔꯒ ꯅꯨꯡꯉꯥꯏꯕꯅ ꯃꯈꯜ ꯑꯃ ꯑꯁ ꯃꯈꯜ ꯃꯈꯜ ꯅꯤꯗ ꯑꯣꯏꯕꯒꯤ ꯄꯨꯟꯁꯤꯁꯦ
ꯑꯦꯢ
ꯅꯨꯡꯉꯥꯏꯕ ꯃꯇꯥꯡꯁꯨ ꯌꯥꯎꯔꯛꯀꯅꯤ ꯑꯋꯥꯕ ꯃꯇꯥꯡꯁꯨ ꯌꯥꯎꯔꯛꯀꯅꯤ ꯀꯣ
ꯎꯝ
ꯑꯗꯣ ꯑꯗꯨ ꯑꯗꯨꯅꯦ ꯂꯥ꯭ꯏꯞ ꯍꯥꯏꯗꯣ
ꯍꯣꯏ ꯏꯃꯥꯟ ꯂꯩꯕꯥꯛ ꯃꯅꯤꯄꯨꯔꯁꯦ ꯅꯨꯡꯁꯤꯌꯦꯀꯣ
ꯉꯁꯤ ꯑꯗꯨꯃꯥꯏꯅ ꯍꯥꯏꯕ ꯌꯥꯗꯦ ꯍꯥꯏꯕ ꯅꯠꯇ꯭ꯔꯣ
ꯏꯃꯥ ꯂꯩꯕꯥꯛ ꯃꯅꯤꯄꯨꯔ ꯌꯥꯏ ꯑꯗꯨꯗꯤ ꯌꯥꯏ ꯀꯩꯁꯨ ꯀꯥꯏꯗꯦ ꯏꯃꯥ ꯂꯩꯕꯥꯛ ꯃꯅꯤꯄꯨꯔ ꯍꯥꯏꯗꯤ ꯌꯥꯏꯕ ꯑꯩꯅꯥ ꯍꯥꯢꯁꯦ ꯂꯣꯀꯦꯁꯟꯗꯤ ꯅꯠꯇꯦꯗꯅ
ꯑꯗꯣ ꯑꯗꯨ ꯑꯣꯏꯔꯁꯨ ꯑꯗꯨꯗꯤ ꯌꯥꯗꯦꯅꯦ
ꯏꯁꯇꯦꯠꯅꯤꯗꯅ ꯏꯁꯇꯦꯇꯤꯌꯥꯅꯤꯅ ꯈꯪꯗꯦꯅ ꯑꯃꯅ ꯌꯥꯏ ꯑꯃꯅ ꯌꯥꯗꯤ ꯑ ꯋꯥꯜ ꯑꯃꯅꯤꯅꯤ ꯌꯥꯗꯤ ꯑꯃꯅꯤ ꯌꯥꯔ
ꯈꯪꯗꯦꯗ ꯑꯗꯨ ꯆꯨꯝꯂꯝꯕ ꯃꯤ ꯑꯃꯒꯤꯗꯤ ꯑꯗꯨꯝ ꯆꯨꯝꯗꯣꯏꯅꯦ
ꯑꯥ
ꯅꯪꯒꯤ ꯆꯨꯝꯕ꯭ꯔꯥ ꯃꯥꯒꯤ ꯆꯨꯝꯕ꯭ꯔꯥ ꯒ꯭ꯌꯥꯟꯃꯥꯟ ꯇꯥꯗ꯭ꯔ ꯑꯗꯣ ꯃꯤ ꯑꯃꯒꯤ ꯗꯤ ꯆꯨꯝꯒꯅꯦꯕ ꯑꯗ ꯆꯨꯝꯕ ꯃꯤꯅ ꯑꯗꯨꯝ ꯆꯨꯝ ꯆꯨꯝ ꯆꯨꯝꯈ꯭ꯔꯁꯅꯨꯗ
ꯍ
ꯎꯝ
ꯎꯝ ꯂ ꯂ ꯇꯕꯗꯨ ꯅꯁꯩꯗꯣ ꯁꯤꯁ ꯅꯣꯏ ꯂꯣꯏꯔꯕꯣ ꯂꯐꯣꯏꯒꯨꯝꯕ ꯂꯩꯕ꯭ꯔꯣ ꯑꯃꯨꯟꯕ
ꯀꯔꯤꯕ
ꯂꯐꯣꯏ ꯂꯐꯣꯏ ꯕꯅꯥꯅ
ꯑ ꯂꯐꯣꯏꯗꯤ ꯌꯥꯝ ꯄꯥꯜꯂꯦ ꯑꯩꯈꯣꯏꯗ
ꯑꯗꯨꯅꯤ
ꯂꯐꯣꯏꯗꯤ ꯌꯥꯝ ꯂꯩꯌꯦ
ꯃꯤꯠꯀꯤ ꯌꯥꯝ ꯀꯥꯟꯅꯕꯅꯦꯕ ꯂꯈꯣꯏꯁꯦ
ꯑꯣ ꯍꯛꯆꯥꯡꯒꯤꯁꯨ ꯑꯗꯨꯝ ꯀꯥꯟꯅꯕꯅꯤ
ꯍꯣꯏ ꯃꯤꯠꯀꯥꯁ ꯌꯥꯝ ꯐꯥꯕꯅꯦꯕ
ꯅꯃꯤꯠ ꯈꯨꯗꯤꯛꯒꯤ ꯑꯗꯨꯝ ꯑꯃꯃꯝ ꯑꯗꯨꯝ ꯆꯥꯔꯗꯤꯀꯣ
ꯍꯣꯏ
ꯍꯛꯆꯥꯛꯗꯤ ꯑꯗꯨꯝ ꯀꯟ ꯈꯜꯂꯛꯀꯅꯤ
ꯎꯝ
ꯅꯨꯡꯉꯥꯏꯕꯒꯤ ꯃꯇꯥꯡꯁꯨ ꯑꯗꯨꯝ ꯌꯥꯎꯔꯛꯀꯅꯤ
ꯑꯗꯨꯒ ꯑꯩꯈꯣꯏꯔꯣꯝꯗꯁꯦ
ꯏꯃꯥꯏꯅ
ꯇ꯭ꯕꯔꯣ
ꯍꯜꯂꯣ
ꯍꯣꯏ
ꯑꯩꯈꯣꯏꯔꯣꯝꯅꯁꯦ ꯃꯩ ꯃꯨꯠꯂꯗꯤꯉꯣ ꯅꯦꯠꯋꯥꯛꯁꯤ ꯏꯌꯥ ꯌꯥꯗꯕ ꯁꯤ ꯀꯃꯥꯏꯅ ꯇꯧꯔꯤꯅꯣꯕ
ꯈꯪꯗꯦ ꯅꯦꯋꯥꯛ ꯁꯤ ꯄꯨꯡ ꯇꯠ ꯇꯠꯄꯅꯦ
ꯍꯣꯏ
ꯑꯗꯣ ꯍꯣꯏꯗ